ꯇꯥꯔꯕꯣ
ꯎꯝ ꯇꯥꯥꯢ
ꯉꯁꯤꯁꯦ ꯂꯥꯏꯕꯛꯁꯦ ꯏꯊꯤ ꯊꯤꯗ
ꯍꯣꯏ ꯃꯤ ꯃꯌꯥꯝ ꯁꯥꯟꯅꯔꯛꯄ ꯅꯤꯅꯒꯣ ꯑꯩ ꯐꯣꯟꯖꯤꯖꯨ ꯈꯤꯇꯪ ꯅꯨꯡꯉꯥꯏꯇꯕꯀꯣ
ꯎꯝ
ꯎꯝ ꯐꯣꯟꯁꯦ ꯅꯨꯡꯉꯥꯏꯇꯕꯗꯨꯒ ꯃꯤ ꯃꯌꯥꯝ ꯁꯥꯟꯅꯔꯛꯄꯩꯔ ꯀꯩꯅꯣ ꯑꯗꯨꯒꯤ ꯄꯨꯔꯞ ꯄꯨꯟꯅ ꯆꯠꯃꯤꯟꯅꯕ ꯃꯥꯜꯂꯦ
ꯎꯝ ꯋꯥꯔꯤ ꯂꯣꯏꯍꯧꯗ꯭ꯔꯦꯅꯦ
ꯂꯣꯏꯍꯧꯗ꯭ꯔꯦꯗ
ꯑꯣ ꯑꯩ ꯉꯁꯥꯏ ꯀꯩꯅꯣꯝ ꯍꯪꯒꯦ ꯇꯧꯔꯝꯕꯅꯦ ꯇꯥꯥꯏ ꯀꯨꯟꯗꯣ ꯅꯪ ꯁꯥꯟꯅꯔꯝꯃꯦ ꯍꯥꯏ ꯅꯠꯇ꯭ꯔꯣ
ꯀꯥꯔꯇꯤ ꯁꯥꯟꯅꯔꯝꯃꯦ ꯍꯥꯢꯕꯅꯦ
ꯑꯣ ꯀꯥꯔꯇꯤ ꯀꯦꯔꯦꯠ ꯀꯔꯥꯇꯤ ꯃꯤ ꯑꯅꯤ ꯑꯅꯤ ꯅꯠꯇ꯭ꯔꯣ
ꯑ ꯑꯣꯂꯦꯟ ꯃꯥꯟꯒꯦ ꯇꯧꯋꯤ
ꯍ
ꯑꯩꯁꯨ ꯕ꯭ꯂꯦꯛ ꯕꯦꯜ
ꯑꯦ ꯑꯦ ꯀꯩꯅꯣꯗꯤ ꯑꯥ ꯃꯤ ꯑꯅꯤ ꯑꯅꯤ ꯁꯥꯟꯅꯕ꯭ꯔꯥ ꯑꯗꯨꯗꯣ
ꯑꯥꯅ ꯑꯅꯤ ꯑꯃꯃꯝ ꯑꯃꯃꯝ ꯍꯥꯏꯕꯗꯤ ꯑꯩꯒꯤ ꯃꯌꯣꯛꯒ ꯑꯩꯒ
ꯎꯝ ꯆꯩ ꯀꯦ ꯂꯝꯝ ꯆꯠ ꯑꯣ ꯇꯣꯁꯦ ꯀꯩꯅꯣ ꯑꯣ ꯅꯪ ꯃꯇꯝ ꯀꯌꯥꯝ ꯀꯨꯏꯅ ꯁꯥꯟꯅꯔꯝꯒꯦ
ꯁꯚꯦꯟꯇꯤꯟ ꯅꯥꯏꯟ ꯀꯥꯔꯛꯄ ꯁꯚꯦꯟꯇꯤꯟꯗ ꯅꯥꯏꯟ ꯀꯥꯏꯑꯦꯕꯀꯣ ꯑꯗꯥꯒꯤ
ꯑꯣ ꯑꯣ ꯅꯪꯗꯤ ꯊꯦꯡꯅ ꯇꯝꯕ ꯃꯥꯜꯂꯦꯀꯣ
ꯇꯝꯗꯦ
ꯊꯦꯡꯅ ꯇꯝꯃ ꯃꯥꯂꯦ ꯑꯩꯈꯣꯏꯗꯤ ꯁꯤꯛꯁꯇꯤꯟ ꯈꯔ ꯍꯦꯜꯂꯛꯄꯗ ꯇꯦꯟ ꯊꯥꯔꯦ
ꯀꯩꯅꯣ ꯅꯪ ꯑꯦꯀꯥꯗꯃꯤꯛꯀ ꯅꯪꯒ ꯆꯍꯤ ꯃꯥꯟꯅꯔꯝꯃꯅꯤ ꯑꯗꯨꯗꯤ
ꯑꯣ ꯁꯚꯦꯟꯇꯤꯟꯔꯣ ꯂꯩꯟꯇꯤꯟꯗ ꯎꯝ ꯁꯚꯦꯟꯇꯤꯟ ꯎꯝ ꯆꯍꯤꯔꯣ
ꯑꯥ
ꯑꯩ ꯇꯨꯗ ꯄꯣꯛꯢꯗꯅ ꯅꯥꯏꯟꯇꯤꯟꯗ ꯊꯥꯏꯑꯦꯕ ꯑꯗꯨꯗꯤ ꯅꯥꯏꯟꯇꯤꯟꯗ ꯇꯨ ꯈꯥꯏꯗꯣꯛꯑꯗꯤ ꯁꯚꯦꯟꯇꯤꯟ ꯅꯠꯇ꯭ꯔꯣ ꯑꯗꯣ ꯁꯤꯛꯁꯇꯤꯟ ꯈꯔ ꯍꯦꯜꯂꯛꯄ ꯍꯥꯏ ꯁꯦꯚꯦꯟꯇꯤꯟ ꯄꯨꯔꯥ ꯐꯥꯗ꯭ꯔꯤꯉꯩꯗ ꯊꯥꯏꯌꯦꯕ ꯅꯪ ꯈꯔ ꯊꯦꯡꯅ ꯇꯝꯃꯦ ꯑꯗꯨꯢꯅꯦ ꯑꯩꯒꯤ ꯆꯍꯤꯁꯦ ꯑꯩꯈꯣꯏꯒꯤ ꯀ꯭ꯂꯥꯁꯇꯅꯦ ꯑꯩꯈꯣꯏꯒꯤ ꯏꯃꯥꯟꯅꯕꯤꯁꯤꯡꯁꯦ ꯑꯗꯨꯝ ꯑꯅꯝꯕꯅ ꯑꯁ ꯑꯣꯏꯗꯦꯗ
ꯀꯔꯤ ꯅꯪ ꯑꯗꯨꯗꯤ
ꯑꯩꯉꯣꯟꯗꯩ ꯍꯦꯟꯅ ꯑꯉꯥꯡ ꯑꯣꯏꯕ ꯊꯦꯡꯅꯩ
ꯀꯌꯥ ꯄꯥꯟꯒꯦ
ꯐꯣꯔꯗꯥ
ꯐꯣꯔꯗꯥ ꯄꯥꯜꯦ
ꯑꯥ
ꯀꯩ ꯑꯩꯅ ꯍꯥꯏ ꯅꯪꯅ ꯍꯥꯏꯕꯗꯣ ꯑꯣꯟꯅꯔꯝꯒꯅꯤ ꯁꯚꯦꯟꯇꯤꯟꯗꯣ ꯅꯥꯏꯟ ꯀꯥꯕꯗ ꯅꯪ ꯁꯚ‌ꯦꯟꯇꯤꯟꯗ‌ꯣ ꯅꯥꯏꯟ ꯀꯥꯔꯝ ꯒꯤꯔ‌ꯣꯏ
ꯑꯩꯕꯨꯗꯤ ꯀꯥꯗ꯭ꯔꯦꯅ ꯑꯩꯗꯣ ꯇ‌ꯦꯟ ꯊꯥꯕꯗꯣ ꯁꯤꯛꯁꯇꯤꯟ ꯈꯔ ꯍꯦꯜꯂꯛꯄ ꯁꯚꯦꯟꯇꯤꯟ ꯆꯉꯛꯄꯗ ꯊꯥꯏ ꯍꯥꯏꯕ
ꯍꯣꯏ ꯑꯦ ꯀꯔꯤꯅꯣ
ꯅꯪꯗꯣ ꯑꯣꯟꯅꯔꯝꯅꯤ
ꯑꯩ ꯑꯣꯅꯗ‌ꯦ ꯗꯥ
ꯑꯣꯅꯔꯝꯅꯤ ꯅꯪꯒꯤꯗ‌ꯣ
ꯒ꯭ꯔꯦꯖꯨꯋ‌ꯦꯁꯟ ꯂꯣꯏꯔꯦ ꯇ꯭ꯋꯦꯟꯇꯤꯗ ꯇꯨꯋ‌ꯦꯞ ꯊꯥꯔꯦ ꯑꯩ ꯇꯤꯟꯗ ꯇꯦꯟ ꯊꯥꯔꯦ
ꯎꯝ ꯗꯨꯕꯨꯗꯤ ꯅ‌ꯦ ꯅꯪ ꯑꯩꯉꯣꯟꯗꯩ ꯀ꯭ꯂꯥꯁ ꯑꯃꯥ ꯈꯛꯇꯪ ꯍꯦꯜꯂꯒ ꯇꯨ ꯊꯥꯎꯖꯟ ꯇꯨꯗꯣ ꯌꯥꯗꯦꯕ ꯇꯨ ꯊꯥꯎꯖꯟꯗ ꯀꯨꯏ ꯍꯥꯏꯗꯣ ꯑꯩꯉ‌ꯣꯟ ꯗꯩ ꯀ꯭ꯂꯥꯁ ꯑꯅꯤ ꯍꯦꯟꯒꯗꯕꯅꯦꯕ ꯑꯁꯦꯡꯕꯩꯗꯤ ꯅꯪꯁꯦ ꯍꯥꯏꯗꯤ ꯁꯨꯝ ꯎꯝ ꯑꯩꯈꯣꯏ ꯀ꯭ꯂꯥꯁ ꯀ꯭ꯂꯥꯁꯀꯤ ꯃꯇꯨꯡ ꯏꯟꯅ ꯆꯍꯤ ꯂꯩꯗꯅꯀꯣ ꯑꯈꯣꯏ ꯅꯍꯋꯥꯏ ꯄꯥꯟꯕ ꯀꯥꯟꯗ ꯍꯡꯒꯠꯄ ꯌꯥꯗꯦ ꯆꯤꯡꯗꯕ ꯌꯥꯗꯦꯅ ꯑꯗꯨꯗꯣ ꯑꯩꯒꯤꯗꯤ ꯆꯞ ꯆꯥꯕꯅꯦ ꯑꯗꯨꯝ ꯑꯩꯒꯤ ꯑꯩꯒꯤ ꯄꯣꯛꯄ ꯆꯍꯤꯗꯨꯗꯒꯤ ꯆꯍꯤ ꯑꯅꯤꯗꯪ ꯍꯟꯗꯔ ꯌꯥꯏꯌ‌ꯦꯕ ꯅꯪꯗꯨ ꯗꯤ ꯆꯍꯤ ꯑꯍꯨꯝꯃꯨꯛ ꯍꯟꯗꯔꯝꯅꯤ ꯑꯍꯨꯝ ꯍꯟꯗꯕ꯭ꯔꯥ ꯑꯅꯤ ꯍꯟꯗꯕ꯭ꯔꯥ ꯅꯪꯒꯤ ꯄꯣꯛꯄ
ꯑ ꯑ ꯆꯍꯤ ꯌꯥꯝ ꯍꯟꯗꯩ ꯇꯨ ꯊꯥꯎꯖꯟ ꯊ꯭ꯔꯤꯅꯤ ꯑꯗ ꯅꯨꯄꯥ ꯅꯨꯄꯥꯗ ꯑꯩꯈꯣꯏ ꯑꯥ ꯑꯩꯈꯣꯏꯅ ꯁꯨꯝ ꯇꯝꯃꯤꯟ ꯅꯔꯛꯄꯗ ꯅꯨꯄꯥꯗ ꯑꯃꯨꯛ ꯑꯈꯣꯏ ꯅꯥꯎꯒ ꯑꯈꯣꯏ ꯏꯅꯥꯎ ꯑꯗꯤ ꯕꯥꯆꯧꯒꯤ ꯃꯆꯥ ꯅꯅꯥꯎꯒ ꯏꯕꯥꯅꯤꯅ ꯑꯉꯥꯡ ꯏꯑꯣꯏ ꯑ‌ꯣꯏꯔꯤꯅꯦ ꯍꯥꯏꯕ
ꯂꯩꯔꯅꯤ ꯂꯩꯔꯅꯤ ꯍꯥꯏꯗꯤ ꯃꯐꯝ ꯃꯐꯝꯒꯤ ꯑꯣꯏꯅ ꯑꯩꯖꯨ
ꯅꯠꯇ꯭ꯔꯗꯤ ꯑꯉꯥꯡ ꯑꯣꯏꯔꯒ
ꯎꯝ ꯍꯥꯏꯁ ꯀꯨꯜꯗꯗꯤ ꯑꯩꯅ ꯑꯃꯨꯛ ꯀꯩ ꯍꯥꯏꯅꯤ ꯑꯩ ꯕꯦꯁ ꯁꯤꯗꯒꯤ ꯍꯦꯟꯕ ꯃꯌꯥꯝ ꯊꯦꯡꯅꯩꯌꯦꯕꯀꯣ ꯑꯗꯨ ꯒ ꯀꯣꯂꯦꯖꯀꯤ ꯃꯇꯝꯗꯗꯤ ꯑꯩꯉꯣꯟꯗꯩ ꯍꯦꯟꯅ ꯑꯉꯥꯡ ꯑꯣꯏꯕ ꯏꯃꯥꯟꯅꯕꯤ ꯊꯦꯡꯅꯩ
ꯀꯣꯂꯦꯖꯀꯤ ꯃꯇꯝꯗ ꯍꯣꯏ ꯀꯣꯂꯦꯖ ꯇꯧꯕꯨꯗꯤ ꯃꯐꯝ ꯑꯃꯗꯒꯤ ꯑꯃꯗꯒꯤ ꯁꯨꯝ ꯀꯣꯂꯦꯖ ꯌꯧꯔꯛꯄ ꯍꯥꯏꯁꯤꯗꯤ ꯑ ꯁꯨꯝ ꯀꯩ ꯍꯥꯏꯇꯥꯔ‌ꯦ ꯐꯖꯅ ꯔꯤꯒꯨꯂꯔ ꯑꯣꯏꯅ ꯁꯥꯇ꯭ꯔ ꯉꯥꯛꯇ ꯑꯣꯏꯅ ꯂꯥꯛꯄꯅꯤꯅꯅꯦ
ꯎꯝ
ꯃꯅꯨꯡ ꯗꯥ ꯊꯦꯡꯅꯕꯗꯨꯅꯗꯤ ꯈꯪꯗꯦꯗ ꯀꯩ ꯍꯥꯏꯗꯧꯅꯣ ꯆꯥꯛ ꯌꯥꯝ ꯌꯥꯝ ꯆꯥꯔꯒ ꯂꯩꯕꯅ ꯐꯩꯗ
ꯑꯣ ꯑꯗꯨꯗꯤ ꯀꯔꯥꯇꯤꯖ‌ꯦ ꯐꯨꯅꯕꯩ ꯅꯠꯇ꯭ꯔ‌ꯣ ꯀꯥ ꯀꯔꯥꯇꯤ ꯀꯃꯥꯏ ꯁꯥꯟꯅꯩ
ꯃꯥꯁꯦ ꯀꯩꯅꯣ ꯇꯧꯋꯦ ꯃꯤ ꯑꯅꯤ ꯁꯥꯟꯅꯗꯣꯏꯅꯤꯀꯣ ꯑꯥ ꯖꯥꯁꯆ ꯃꯔꯤ ꯃꯔꯤ ꯐꯪꯒꯅꯤ ꯀꯥꯆꯤꯟ ꯀꯥꯆꯤꯟꯗ
ꯎꯝ
ꯑꯗꯨꯒ ꯃꯔꯤ ꯐꯝꯃꯒ ꯃꯔꯤ ꯐꯝꯃꯅꯤ ꯑꯗꯨꯒ ꯃꯌꯥꯏꯗ ꯑꯃꯒ ꯄꯤꯔꯅꯤ ꯑꯃꯒ ꯑꯃꯅ ꯃꯌꯥꯏꯗ ꯑꯃꯅ ꯀꯩꯅꯣ ꯄꯥꯏꯔꯒ ꯐ꯭ꯂꯦꯛ ꯃꯈꯨꯠꯀ ꯍꯥꯏꯔꯒ ꯃꯥꯅ ꯄꯣꯏꯟ ꯄꯤꯅꯕ ꯑꯃ ꯐꯝꯃꯅꯤ
ꯎꯝ
ꯃꯥꯗꯤ ꯂꯦꯞꯇꯨꯢꯅꯦ ꯃꯌꯥꯏꯒꯤꯗꯨꯅ ꯑꯗꯨꯒ
ꯎꯝ
ꯁꯤꯁꯨ ꯀꯩꯅꯣ ꯑꯣꯏꯅ ꯍꯥꯄꯛꯄꯗꯤ ꯐꯔꯦꯗ ꯗꯤꯖꯤꯇꯦꯜ ꯑꯣꯏꯅ ꯍꯥꯄꯛꯄ ꯐꯔꯦ ꯍꯥꯏꯗꯤ ꯗꯤꯖꯤꯇꯦꯜ ꯑꯣꯏꯅ ꯍꯥꯞꯇꯕꯅꯤꯅꯀꯣ ꯍꯥꯏꯐꯦꯠ ꯄꯥꯟꯕ ꯄꯥꯟꯗꯕ ꯑꯗꯨꯝ ꯃꯣꯏ ꯖꯁ ꯑꯍꯨꯝꯅ ꯃꯥꯟꯅꯈ꯭ꯔꯗꯤ ꯑꯗꯨꯝ ꯃꯤꯗꯣ ꯌꯥꯝ ꯂꯥꯏꯅ ꯀꯥꯍꯟꯕ ꯌꯥꯏ ꯄꯣꯛꯍꯟꯕ ꯌꯥꯏꯑꯦꯕ
ꯎꯝ
ꯑꯗꯨꯃꯥꯏꯅ ꯑꯩꯈꯣꯏꯒꯤ ꯀꯩꯅꯣꯁꯦ ꯑꯗꯨꯝ ꯈꯔ ꯍꯥꯕꯤ ꯆꯥꯕꯤ ꯑꯗꯨꯝ ꯂꯩ ꯑꯩꯈꯣꯏ ꯂꯝꯁꯦ ꯑꯗꯨꯅ ꯑꯁ ꯍꯥꯕꯤ ꯆꯥꯕꯤ ꯌꯥꯝ ꯊꯤ ꯂꯩꯈ꯭ꯔꯥꯖꯥꯠꯅꯤ ꯍꯥꯕꯤꯖꯥꯕꯤꯒꯤ ꯅꯣꯡꯃ ꯑꯩꯉꯣꯟꯗ ꯈꯔ ꯋꯥꯊꯤ ꯈꯔ ꯇꯥꯈꯤꯌꯦ ꯃꯣꯏ ꯍꯥꯕꯤ ꯆꯥꯕꯤꯗ ꯁꯦꯡꯗꯣꯛꯈꯤꯕꯒꯤ ꯑꯩꯅ ꯃꯌꯥꯝ ꯃꯃꯥꯡꯗ ꯈꯤꯇꯪ ꯑꯩꯁꯨ ꯈꯪꯗꯕ ꯑ ꯈꯪꯍꯥꯟ ꯈꯪꯍꯟꯒꯦꯅ ꯑꯗꯨ ꯈꯪꯍꯟꯒꯦꯅ ꯇꯧꯕꯗꯤ ꯅꯠꯇꯕ ꯑꯗ ꯈꯪꯍꯟꯗ ꯀꯩꯅꯣ ꯇꯧꯕꯗꯨꯗ ꯑꯩꯈꯣꯏꯔꯣꯝꯗꯒꯤ ꯀꯥꯃꯤꯟꯅꯔꯛꯄ ꯑꯍꯜ ꯑꯃꯅ ꯀꯩꯅꯣ ꯄꯤꯔꯛꯄ ꯀꯩ ꯍꯥꯏꯇꯥꯔꯦ ꯑꯁ ꯅꯣꯏꯁꯤꯗꯤ ꯁꯤꯒꯨꯝꯕ ꯇꯣꯔꯅꯥꯃꯦꯟꯁꯦ ꯑꯥ ꯇꯣꯔꯅꯥꯃꯦꯟ ꯑꯩ ꯑꯔꯣꯏꯕ ꯇꯣꯔꯅꯥꯃꯦꯟ ꯀꯩꯅꯣꯗ ꯑꯥꯗꯒꯤ ꯄꯩꯁꯥꯁꯦ ꯈꯔ ꯆꯥꯎꯅ ꯀꯥꯏꯊꯔꯛꯄ ꯑꯗꯨꯗ ꯃꯣꯏꯅ ꯈꯔ ꯑꯆꯧꯕ ꯑꯩꯅ ꯈꯔ ꯌꯦꯛꯈꯤꯕ ꯑꯣꯖꯥꯗꯨꯅ ꯍꯥꯏꯒꯦ ꯈꯟꯕꯖꯠꯅꯤ
ꯎꯝ
ꯌꯥꯝ ꯅꯤꯄꯥꯟꯃꯨꯛ ꯇꯥꯢ ꯍꯥꯢꯕꯅꯦ ꯆꯞ ꯆꯥꯅꯗꯤ ꯈꯪꯗ꯭ꯔꯦ ꯃꯁꯤꯡꯀꯣ ꯑꯩꯈꯣꯏ ꯃꯌꯥꯝꯗꯨꯒꯤ ꯑꯗꯨꯗ ꯑꯩꯅ ꯑꯗꯨꯗꯤ ꯑꯩꯈꯣꯏꯔꯣꯝꯗꯩ ꯀꯥꯃꯤꯟꯅꯔꯛꯄ ꯑꯍꯟꯗꯨꯅꯦ ꯑꯦ ꯕꯦꯟꯗꯦꯖꯀꯤ ꯃꯣꯞꯀꯤ ꯀꯩꯒꯤ ꯈꯪꯍꯥꯞ ꯍꯥꯞꯆꯜꯂꯣ ꯑꯗꯨꯒ ꯑꯁꯨꯛ ꯂꯧꯊꯣꯛꯄ ꯌꯥꯕꯅꯦ ꯍꯥꯏꯔꯒ ꯆꯦ ꯑꯃ ꯏꯔ ꯄꯤꯁꯜꯂꯛꯑꯣ ꯍꯥꯏꯔꯒ ꯇꯧꯔꯒ ꯃꯌꯥꯝ ꯃꯥꯡꯗ ꯃꯌꯥꯝꯗꯨꯗ ꯄꯤꯁꯜꯂꯨꯀꯥꯟꯗ ꯃꯌꯥꯝꯗꯨꯗ ꯑꯃꯗ ꯑꯃꯗ ꯍꯪꯅꯔꯒ ꯂꯣꯏ ꯈꯪꯅꯈ꯭ꯔꯦ ꯑꯗꯩ ꯃꯥꯗꯤ ꯑꯁꯣꯝꯗ ꯃꯥꯅ ꯇꯧꯒꯦꯅ ꯇꯧꯔꯤꯕꯖꯥꯠꯅꯤꯗꯅ ꯄꯨꯂꯞ ꯑꯣꯢꯅ ꯑꯩꯉꯣꯟꯗ ꯊꯤꯅ ꯉꯥꯡꯉꯦ ꯌꯥꯝ ꯊꯤꯅ ꯉꯥꯡꯉꯦ ꯌꯥꯝ ꯊꯤꯅ ꯉꯥꯡꯕ ꯍꯥꯏꯁꯦ ꯃꯤ ꯑꯃꯗ ꯃꯃꯥꯏ ꯑꯣꯟꯁꯤꯜꯂꯒ ꯉꯥꯡꯕꯗꯨꯗꯤ ꯐꯩꯌꯦꯕ ꯑꯃꯔꯣꯝꯗ ꯍꯥꯏꯔꯒ ꯅꯠꯇꯕ ꯐꯝꯃꯤꯟꯅꯔꯒ ꯅꯥꯀꯟꯗ ꯑꯩꯉꯣꯟ ꯑꯩꯉꯣꯟꯗꯗꯤ ꯑꯣꯏꯔꯒ ꯀꯩ ꯍꯥꯏꯇꯥꯔꯦ ꯅꯥꯀꯣꯏꯗꯅ ꯊꯤꯅ ꯉꯥꯡꯕꯗꯣ
ꯑꯁ ꯑꯩꯈꯣꯏ ꯂꯝꯗꯝ ꯑꯩꯈꯣꯏ ꯂꯝꯗꯝꯁꯦ ꯑꯗꯒꯤ ꯑꯩꯈꯣꯏꯒꯤ ꯂꯩꯕꯥꯛꯁꯦ
ꯎꯝ
ꯃꯤ ꯃꯌꯥꯝꯅ ꯍꯧꯖꯤꯛ ꯄ꯭ꯔꯤꯊꯤꯕꯤꯒꯤ ꯑꯣꯏꯕ ꯁꯥꯟꯅꯕꯁꯤꯡ ꯍꯧꯖꯤꯛ ꯍꯧꯖꯤꯛ ꯁꯥꯟꯅꯔꯤꯕꯁꯦ ꯁꯤꯗ ꯌꯥꯎ ꯉꯝꯗ꯭ꯔꯤꯁꯦ ꯌꯥꯝꯅ ꯃꯔꯝꯁꯦ ꯃꯁꯥ ꯃꯁꯥꯁꯦ ꯌꯥꯝ ꯂꯩꯕꯖꯥꯠ
ꯑꯁꯪ ꯆꯪꯁꯤꯜꯂꯀꯥꯟꯗ ꯎꯔꯛꯀꯅꯤ ꯌꯥꯝ ꯃꯣꯠꯄꯋ ꯈꯖꯤꯛ ꯈꯔꯀꯤ ꯈꯨꯃꯣꯠ ꯅꯠꯇꯦ
ꯍꯣꯏ ꯁꯨꯝꯕꯁꯦ ꯌꯥꯝ ꯂꯩꯏꯀꯣ ꯑꯗꯨꯗꯨꯅ ꯃꯥꯌꯥꯝ ꯑꯗꯨꯝ ꯃꯌꯥꯝꯅꯗꯤ ꯍꯥꯏꯅꯩ ꯑꯩꯈꯣꯏꯁꯦ ꯃꯤꯁꯤꯡ ꯌꯥꯝꯕꯅꯤꯅ ꯑꯩꯈꯣꯏ ꯂꯩꯕꯥꯛꯁꯤ ꯃꯤꯁꯤꯡ ꯌꯥꯝꯕꯅꯤꯅ ꯀꯦ ꯍꯥꯏꯅꯤ ꯑꯩꯈꯣꯏ ꯂꯩꯕꯥꯛꯁꯤꯅ ꯈ꯭ꯋꯥꯏꯗꯒꯤ ꯌꯥꯡꯅ ꯆꯥꯎꯈꯠꯂꯛꯄ ꯂꯩꯕꯥꯛ ꯑꯃ ꯑꯣꯏꯒꯅꯤ ꯀꯥꯏꯅ ꯑꯗꯨꯕꯨ
ꯎꯝ
ꯎꯝ ꯍꯧꯖꯤꯛ ꯄꯥꯜꯂꯤꯕ ꯃꯤꯁꯤꯡꯁꯤꯅꯗꯤ ꯃꯣꯠꯁꯟꯅꯕ ꯊꯕꯛꯁꯦ ꯑꯗꯒꯤ ꯑꯩꯈꯣꯏꯅ ꯁꯨꯝ ꯋꯥꯍꯧꯒꯗꯕ ꯊꯕꯛꯁꯦ ꯌꯥꯝ ꯇꯧꯔꯛꯏ
ꯇꯧꯋꯦ ꯇꯧ
ꯁꯥꯟꯅ ꯈꯣꯠꯅꯕ ꯍꯥꯏꯖꯦ ꯁꯥꯟꯅ ꯈꯣꯠꯅꯕ ꯑꯗꯒꯤ ꯂꯥꯏꯔꯤꯛ ꯂꯥꯏꯁꯨ ꯁꯨꯝꯕꯁꯤꯗ ꯍꯦꯟꯅ ꯄꯨꯛꯅꯤꯡ ꯆꯪꯉꯒ
ꯎꯝ
ꯑꯗꯨꯃꯥꯏꯟ ꯇꯧꯒꯗꯕꯅꯦꯕ ꯆꯥꯎꯈꯠꯂꯛꯀꯗꯕꯅꯦꯕ ꯑꯗꯨ ꯅꯠꯇꯕꯤꯗ ꯑꯃ ꯑꯩꯈꯣꯏꯒꯤ ꯑꯇꯣꯞꯄ ꯂꯥꯏꯅꯤꯡ ꯂꯥꯏꯁꯣꯟ ꯑꯗꯨꯝꯕꯗ ꯍꯣꯏ ꯑꯗꯨ ꯂꯥꯏꯅꯤꯡ ꯂꯥꯏꯁꯣꯟꯁꯦ ꯌꯥꯎꯗꯕ ꯌꯥꯗꯦ ꯏꯁꯥꯅ ꯏꯁꯥ ꯊꯥꯖꯗꯨꯅꯃꯛ ꯊꯥꯖꯅꯕ ꯂꯝꯕꯤ ꯑꯃꯅꯦꯕ ꯑꯗꯣ ꯁꯤ ꯎ ꯑꯗꯣꯝꯗꯅ ꯍꯦꯟꯅ ꯂꯨꯞꯁꯟꯈꯤ ꯇꯥꯔꯗꯤ ꯁꯣꯝꯗ ꯃꯔꯨ ꯑꯣꯏꯒꯗꯕꯁꯤꯡꯗꯨꯗꯤ ꯑꯗꯣ ꯃꯤꯠꯌꯦꯡ ꯆꯪꯗꯕꯤꯗ ꯑꯗꯣꯝꯗꯥ ꯆꯪꯒꯤ ꯇꯥꯔꯗꯤ ꯂꯣꯏ ꯁꯣꯏꯔꯛꯏꯗꯅ ꯊꯨꯅ ꯆꯥꯎꯈꯠꯀꯗꯕꯗꯣ ꯆꯥꯎꯈꯠꯍꯟꯗꯦ
ꯎꯝ ꯅꯪ ꯌꯥꯝ ꯈꯪꯉꯦꯕꯣ
ꯑꯩꯁꯦ ꯑꯩ ꯈꯔ ꯈꯜꯂꯦ ꯁꯨꯝꯕ ꯃꯇꯥꯡꯁꯦ
ꯐꯩꯌꯦ
ꯑꯁ ꯄꯤ ꯌꯥꯥꯏꯗꯒꯤ ꯀꯩꯅꯣ ꯇꯧꯋꯦ ꯄꯤꯛꯏꯉꯩ ꯍꯥꯏꯗꯤ ꯑꯩꯅ ꯀ꯭ꯂꯥꯁ ꯑ ꯇꯦꯟ ꯂꯣꯏꯔꯦ ꯇꯦꯟ ꯂꯣꯏꯔꯒ ꯏꯂꯚꯦꯟ ꯀꯥꯔꯛꯄ ꯁꯤꯗꯒꯤ ꯑꯩꯁꯦ ꯑꯁ ꯇꯨꯌꯦꯜ꯭ꯕ ꯂꯣꯏꯔꯥ ꯑꯩꯁꯦ ꯀꯩꯗ ꯆꯠ ꯀꯅꯣ ꯁꯤ ꯑꯗꯨ ꯈꯜꯂꯦ ꯈꯜꯂꯦ ꯈꯜꯂꯦ ꯑꯗꯣ ꯍꯥꯏꯗꯤ ꯑꯃ ꯈꯜꯂꯨꯏ ꯑꯃ ꯈꯜꯂꯤ ꯊꯃꯣꯏꯅ ꯑꯝꯇ ꯍꯣꯏꯅ ꯑꯝꯇ ꯌꯥꯅꯤꯡꯗꯕꯗꯣ
ꯄꯥꯝꯖꯗꯕ
ꯎꯝ ꯄꯥꯃꯖꯗꯕꯗꯣ ꯑꯗꯨꯒꯥ ꯑ ꯅꯣꯡꯃ ꯁꯨꯝ ꯈꯟꯕꯕꯁꯤꯗꯤ ꯅꯣꯡꯃꯗꯤ ꯍꯥꯏꯗꯤ ꯑꯩꯈꯣꯏꯅ ꯍꯤꯡꯉꯤꯁꯦ ꯑꯀꯣꯏꯕꯒꯤ ꯐꯤꯕꯝ ꯑꯩꯈꯣꯏ ꯑꯀꯣꯏꯕꯒꯤ ꯐꯤꯕꯝꯁꯤꯅ ꯀꯔꯤꯒꯨꯝꯕ ꯏꯁꯤꯡ ꯅꯨꯡꯁꯤꯠ ꯑꯗꯒꯤ ꯏꯁꯤꯡ ꯅꯨꯡꯁꯤ ꯃꯣꯠꯁꯤꯜꯂꯛꯑꯗꯤ ꯑꯩꯈꯣꯏꯁꯦ ꯑꯗꯨꯝ ꯊꯨꯅ ꯑꯗꯨꯝ ꯂꯩꯅꯥ ꯃꯛꯇ ꯄꯣꯛꯄ ꯑꯣꯏꯔꯣ ꯊꯨꯅ ꯄꯣꯛꯑꯒ ꯑꯗꯨꯝ ꯁꯤꯗꯣꯏꯅꯦꯕ ꯊꯨꯅ
ꯎꯝ ꯎꯝ
ꯑꯗꯨꯅ ꯈ꯭ꯋꯥꯏꯗꯒꯤ ꯃꯔꯨ ꯑꯣꯏꯔꯤꯁꯦ ꯏꯁꯥ ꯐꯕꯅꯤ ꯏꯁꯥ ꯐꯅꯕꯒꯤ ꯑꯀꯣꯏꯕꯁꯦ ꯐꯍꯟꯕ ꯇꯥꯏ ꯑꯗꯣ ꯁꯤꯁꯤꯒꯤ ꯃꯔꯝꯗ ꯑꯩꯁꯦ ꯆꯠꯅꯤꯡꯕ ꯑꯗꯨꯕꯨ ꯎꯝ ꯑꯩꯈꯣꯏ ꯃꯇꯝꯗꯗꯤ ꯑꯗꯨꯝ ꯃꯌꯥꯝ ꯂꯥꯏꯅꯥ ꯑꯃꯨꯛ ꯂꯥꯛꯁꯟꯈ꯭ꯔꯦ ꯑꯗꯒꯤ ꯑꯗꯨꯗ ꯑꯗꯨꯝ ꯈꯔꯗꯤ ꯁꯣꯏꯈ꯭ꯔꯦꯕ
ꯍꯣꯏ ꯍꯣꯏ ꯆꯨꯝꯃꯦ ꯆꯨꯝꯃꯦ ꯈꯟꯕꯗ ꯃꯊꯣꯡ ꯃꯔꯝ ꯈꯪꯅ ꯈꯟꯕ ꯍꯦꯛ ꯅꯨꯡꯉꯥꯏꯕ ꯃꯊꯣꯡ ꯃꯔꯝ ꯈꯪꯈꯤꯗ꯭ꯔꯦꯕ
ꯑꯗꯨꯕꯨ ꯑꯩꯅ ꯑꯅꯥꯝꯁꯦ ꯈꯔ ꯌꯥꯝ ꯀꯜꯂꯝ ꯇꯥꯔꯒꯗꯤ ꯑꯗꯨꯝ ꯉꯝꯗꯧꯕ ꯄꯣꯠꯅꯦ ꯑꯗꯣ
ꯎꯝ
ꯍꯥꯏꯗꯤ ꯑꯩꯈꯣꯏ ꯕꯅꯥꯁꯨ ꯑ ꯃꯣꯏꯅꯥ ꯑꯃꯨꯛ ꯑꯣꯖꯥꯒꯤꯗ ꯆꯠꯍꯟꯅꯤꯡꯕ ꯑꯗꯒꯤ ꯑꯩꯅ ꯑꯃꯨꯛ ꯑꯗꯣꯝꯗ ꯇꯝꯖꯒꯦ ꯍꯥꯏꯔꯤꯁꯦ ꯃꯥꯥꯟꯗꯤ ꯑꯣꯖꯥꯒꯤ ꯍꯥꯏꯗꯤ ꯅꯨꯄꯤ ꯍꯥꯏ ꯍꯧꯃꯛꯇꯕꯨ ꯍꯧꯖꯤꯛꯀꯤ ꯑꯩꯅ ꯄꯥꯝꯃꯤꯕ ꯂꯥꯏꯟꯗꯨꯗ ꯑ ꯂꯝꯕꯤꯗꯨꯗ ꯆꯠꯇꯥꯥꯔꯒꯗꯤ ꯀꯨꯏꯅ ꯔꯤꯁꯔꯁ ꯑꯃ ꯇꯧꯊꯗꯥ ꯌꯥꯔꯣꯏ
ꯑꯗꯨꯝꯕꯗꯣ ꯆꯪꯕꯗꯨꯅ ꯍꯌꯦꯡ ꯑꯗꯨꯝ ꯍꯥꯏꯗꯤ ꯑꯩꯉꯣꯟꯗꯁꯨ ꯑꯩꯒꯤ ꯑꯁꯣꯟꯕꯗꯨꯁꯨ ꯃꯣꯏꯅꯥꯁꯨ ꯎꯔꯤꯅꯦꯕ ꯍꯥꯏꯗꯤ ꯑꯩ ꯀꯩꯁꯨ ꯌꯥꯝ ꯂꯥꯏꯔꯤꯛ ꯐꯅ ꯀꯩꯁꯨ ꯌꯥꯝ ꯍꯧꯔꯛꯄ ꯅꯠꯇꯦꯕ ꯀꯩꯁꯨ ꯌꯥꯝ ꯀꯟꯅ ꯍꯣꯏ ꯃꯤ ꯌꯥꯝꯗꯕꯒꯤ ꯑꯩꯅ ꯇꯝꯂꯛꯄ ꯃꯐꯝꯁꯤꯡꯗ ꯈꯔꯕꯨꯗꯤ ꯇꯧꯖꯦ ꯑꯗꯣꯏꯇꯥꯔꯒꯁꯨ ꯑꯩꯈꯣꯏꯒꯤ ꯑꯁꯦꯡꯕ ꯀꯩꯅꯣꯗꯨꯗꯤ ꯍꯥꯏꯗꯤ ꯍꯩꯕꯗꯨꯗꯤ ꯅꯠꯇꯦ ꯑꯩ ꯏꯁ ꯏꯁꯥꯅꯁꯨ ꯌꯥꯖꯩꯑ ꯑꯗꯨ ꯑꯣꯏ ꯇꯥꯔꯒꯁꯨ ꯀꯩꯅꯣ ꯃꯣꯏꯅ ꯈꯔ ꯏꯟꯕꯤꯔꯝ ꯇꯥꯔꯒꯗꯤ ꯑꯩꯅ ꯄꯥꯝꯃꯤꯗꯨꯗ ꯍꯧꯖꯤꯛꯁꯨ ꯑꯗꯨꯝ ꯂꯦꯞꯄꯤ ꯇꯥꯔꯒꯗꯤ ꯉꯝꯗꯧꯗꯣ ꯑꯩꯈꯣꯏ ꯏꯁꯥꯒꯤ ꯎꯝ ꯀꯩꯅꯣꯁꯨ ꯈꯜꯂꯤꯗꯨꯅꯦ ꯃꯣꯏꯅ ꯈꯜꯂꯤꯗꯣ ꯑꯩꯈꯣꯏꯁꯦ ꯀꯩꯁꯨ ꯌꯥꯝꯅꯥ ꯂꯩꯕ ꯅꯠꯇꯦ ꯑꯗꯨꯅ ꯊꯨꯅ ꯐꯪꯕ ꯌꯥꯕ ꯑꯗꯨꯝꯕ ꯌꯦꯡꯉꯦꯕ
ꯍꯣꯏ ꯍꯣꯏ ꯑꯗꯨꯅꯦ ꯊꯕꯛ ꯇꯧꯕꯗꯀꯣ ꯀꯩꯅꯣ ꯇꯧꯗꯧꯁꯦ ꯃꯤꯠꯁꯤ ꯌꯥꯝ ꯁꯥꯡꯅ ꯎꯕ ꯉꯝꯗꯕꯁꯦ
ꯎꯝ
ꯁꯤꯁꯦ ꯁꯤꯒꯤ ꯑꯃꯥꯡꯕꯁꯦ ꯑꯗꯨꯝ ꯊꯦꯡꯁꯨ ꯊꯦꯡꯅꯔꯤꯅꯤꯗꯅ ꯏꯁꯥꯗ ꯊꯦꯡꯅꯔꯒ ꯅꯪꯒꯤꯁꯨ ꯅꯪꯒꯤꯁꯨ ꯍꯤꯡꯉꯛꯄ ꯄꯨꯟꯁꯤꯗ ꯊꯦꯡꯗꯤ ꯊꯦꯡꯅꯔꯝꯒꯅꯤ ꯑꯩꯁꯨ ꯊꯦꯡꯅꯩ ꯑꯗꯨꯕꯨ ꯃꯁꯤ ꯈꯪꯖꯤꯜꯍꯧꯔꯦ ꯑꯩ ꯇꯝꯍꯧꯔꯦ ꯃꯇꯨꯡ ꯇꯧꯔꯔꯣꯏ ꯍꯥꯏꯔꯒꯁꯨ ꯑꯗꯨꯝ ꯃꯇꯨꯡ ꯇꯥꯔꯛꯄꯗ ꯇꯧꯔꯒ ꯂꯩꯔꯝꯃꯦꯕ ꯃꯥꯡ ꯃꯥꯡ ꯂꯣꯏꯔꯀꯥꯟꯗ ꯈꯪꯖꯤꯜꯂꯛꯑꯦ ꯁꯟꯅꯒꯤꯕꯥ ꯑꯗꯨꯅꯦꯕꯥ
ꯍꯣꯏ ꯍꯣꯏ
ꯇꯦꯟꯅ ꯊꯕꯛ ꯊꯕꯛ ꯃꯆꯥ ꯑꯃ ꯐꯪꯍꯧ ꯇꯧꯔꯗꯤ ꯌꯥꯔꯦꯅ ꯍꯥꯏꯗꯤ ꯌꯨꯝꯅ ꯀꯩꯅ ꯈꯤꯇꯪ ꯀꯩꯅꯣ ꯇꯧꯕꯅꯤꯅꯀꯣ ꯑꯗ ꯁꯃꯥꯏꯅ ꯇꯧꯔꯒ ꯑꯗꯨꯒꯤ ꯑꯗꯨꯒꯤ ꯈꯣꯡꯊꯥꯡꯗꯣ ꯂꯧꯈꯤꯕꯅꯦꯕ ꯑꯗꯨ ꯈꯣꯡꯊꯥꯡꯗꯨꯣ ꯂꯧ ꯑꯗꯨꯕꯨ ꯀꯃꯥꯏꯅ ꯇꯧꯒꯦꯗ ꯎ ꯆꯪꯉꯨ ꯃꯇꯝꯗꯗꯤ ꯍꯦꯛꯇ ꯏꯁꯁ ꯃꯔꯣꯟ ꯃꯔꯣꯟ ꯃꯔꯣꯟ ꯃꯔꯣꯟ ꯃꯌꯥꯝ ꯂꯥꯟꯒꯗꯧꯕ ꯐꯂꯥꯡ ꯄꯜ ꯃꯌꯥꯝ ꯂꯩꯩꯔꯝꯃꯦ ꯑꯗꯨ ꯑꯇꯩꯁꯨ ꯑꯃꯨꯛ ꯀꯩꯅꯣꯃꯨꯛ ꯇꯧꯔꯦ ꯍꯦꯛ ꯑꯗꯨ ꯂꯥꯟꯊꯣꯛꯑꯦꯅ ꯈꯜꯂꯁꯨ ꯑꯃꯨꯛ ꯑꯗꯨ ꯂꯣꯏꯔꯒ ꯊꯕꯛ ꯊꯥꯕꯥꯁꯨ ꯑꯃꯨꯛ ꯄꯩꯁꯥ ꯁꯦ ꯑꯃꯨꯛ ꯆꯪꯉꯤꯅꯤꯅꯦ ꯆꯦ ꯑꯗꯨ ꯀꯩꯀꯩ ꯌꯥꯎꯔꯁꯨ ꯑ ꯊꯕꯛ ꯑꯃꯗ ꯆꯪꯉꯀꯥꯟꯗ ꯑꯗꯨꯝ ꯄꯩꯁꯥ ꯑꯃꯨꯛ ꯆꯪ ꯍꯥꯏꯗꯤ ꯅꯍꯥꯟꯗꯒꯤ ꯑꯩꯅ ꯍꯥꯏꯗꯤ ꯃꯇꯝꯗꯣ ꯃꯥꯡꯉꯒ ꯄꯩꯁꯥ ꯇꯤꯡꯉꯩ ꯍꯣꯠꯅꯖꯔꯛꯏꯗꯣ ꯀꯩꯝ ꯀꯥꯟꯅꯗ꯭ꯔꯦꯕ ꯑꯗꯨꯏꯗꯤ ꯁꯝꯅ ꯍꯥꯏꯔ ꯑꯗꯨ ꯑꯗꯨꯅꯤꯅꯦ ꯍꯥꯏꯗꯤ
ꯑꯩꯁꯨꯅꯦ ꯑꯗꯨ ꯄꯥꯝꯗꯦꯅꯦ
ꯑꯗꯩꯗꯤ ꯑꯁ ꯁꯤꯗꯤ ꯇꯣꯛꯑꯒꯦꯅ ꯍꯥꯏꯔꯒ ꯇꯨ ꯊꯥꯎꯖꯟ ꯇ꯭ꯋꯦꯟꯇꯤ ꯊ꯭ꯔꯤ ꯁ꯭ꯋꯥꯏꯗꯒꯤ ꯑꯩ ꯇꯣꯛꯈ꯭ꯔꯦ ꯄꯨꯔꯥ ꯑꯣꯏꯅ ꯇ꯭ꯋꯦꯟꯇꯤ ꯊ꯭ꯔꯤ ꯁꯤꯒꯤ ꯁꯤꯒꯤ ꯂꯝꯕꯤꯁꯤꯗ ꯍꯧꯔꯛꯈꯤꯕꯅꯦ ꯑꯁ ꯍꯧꯔꯛꯄꯗꯗꯤ
ꯈꯔꯗꯤ ꯋꯥꯔꯝꯅꯤ
ꯋꯥꯅ
ꯑꯗꯨꯅꯦ ꯍꯥꯏꯗꯤ ꯎꯝ ꯅꯪꯅ ꯑꯇꯣꯞ ꯅꯪꯅ ꯄꯥꯝꯖꯕ ꯂꯥꯏꯟꯗꯣ ꯆꯪ ꯇꯥꯔꯒꯖꯨ ꯁꯤꯁꯤꯃꯗꯤ ꯊꯥꯗꯣꯛꯄ ꯌꯥꯗꯕ ꯄꯣꯠꯅꯤ ꯈꯜꯂꯒ ꯅꯪ ꯈꯜꯂ ꯑꯗꯨꯝ ꯊꯥꯗꯣꯛꯑꯝꯗ ꯇꯥꯔꯒꯗꯤ ꯇꯨ ꯌꯧꯅ ꯋꯥꯔꯣꯏꯗꯣꯏꯅꯦꯕ
ꯎꯝ ꯎꯝ
ꯍꯧꯖꯤꯛꯁꯨꯉꯥꯏꯔꯦ ꯑꯩꯈꯣꯏ ꯑꯉꯥꯡꯁꯤꯡꯁꯦ ꯃꯥ ꯃꯥꯅ ꯄꯥꯝꯖꯩꯅꯦꯅ ꯑꯗꯨꯗ ꯉꯥꯛꯇ ꯆꯠꯇꯣꯏ ꯍꯣꯠꯅꯩ ꯑꯃꯁꯦ ꯄꯨꯔꯥ ꯏꯟꯊꯣꯛꯑꯝꯒꯦ ꯇꯧꯋꯦꯕ ꯑꯗꯨꯕꯨ ꯑꯩꯈꯣꯏ ꯃꯤꯑꯣꯏꯕꯅ ꯃꯌꯥꯝ ꯃꯔꯛꯇ ꯃꯥꯟꯅꯅ ꯂꯦꯞꯄꯛꯀꯦ ꯍꯥꯏ ꯀꯥꯟꯗ ꯁꯤꯁꯦ ꯌꯥꯝ ꯃꯔꯨ ꯑꯣꯏꯔꯝꯃꯦꯕ ꯂꯥꯏꯔꯤꯛ ꯂꯥꯏꯔꯤꯛ ꯂꯥꯏ ꯁꯨꯁꯦ
ꯑꯗꯨꯅ ꯁꯤꯁꯦ ꯀꯥꯎꯊꯣꯛꯇꯕꯤꯗ ꯑꯩ ꯃꯈꯥ ꯊꯥꯕꯁꯤꯡꯗꯗꯤꯀꯣ ꯅꯪꯁꯨ ꯍꯥꯏꯕꯗꯤ ꯍꯥꯏꯔꯝꯃꯅꯤ ꯍꯥꯏꯗꯤ ꯊꯦꯡꯅꯔꯛꯄꯁꯤꯡꯗꯣ ꯂꯣꯏꯅꯃꯛ ꯃꯣꯏꯗꯗꯤ ꯊꯦꯡꯅꯍꯟꯅꯤꯡꯗꯕꯒꯤ ꯑꯋꯥꯕ ꯇꯥꯍꯟꯅꯤꯡ ꯗꯒꯤ ꯍꯥꯏꯕꯗꯤ ꯍꯥꯏꯔꯝꯃꯅꯤ
ꯑꯥ ꯍꯥꯏꯗ꯭ꯔꯣ ꯁꯨꯝ ꯊꯕꯛꯀꯤ ꯀꯩꯒꯤ ꯍꯥꯏꯔꯤꯝ ꯊꯕꯛꯀꯤ ꯑ ꯇꯨꯏꯁꯟꯒꯨꯝꯕ ꯆꯠꯄ ꯈꯣꯠꯄꯗ ꯑꯣꯖꯥ ꯑꯃꯅ ꯍꯥꯏꯔꯛꯀꯗꯣꯏꯁꯦ ꯅꯪꯅ ꯊꯝꯃꯣꯏ ꯁꯦꯡꯅꯗꯕ ꯄꯨꯔ ꯅꯪꯅ ꯅꯪꯒꯤ ꯑꯦꯝ ꯑꯃ ꯊꯝꯃꯨ
ꯎꯝ ꯑꯗꯨꯝ ꯁꯣꯏ ꯁꯣꯏ ꯌꯥꯝꯅ ꯃꯣꯏ ꯍꯥꯏꯗꯣ
ꯑꯦꯝ ꯑꯃ ꯊꯝꯃꯨ ꯑꯦꯝ ꯑꯃ ꯊꯝꯃꯨ ꯑꯦꯝ ꯀꯔꯤꯅꯣ ꯄꯪꯍꯪ ꯍꯪꯉꯦꯀꯣ
ꯎꯝ
ꯑꯦꯝ ꯊꯝꯃꯤꯕ ꯍꯥꯏꯗꯤ ꯑꯩꯅ ꯍꯥꯏꯔꯦ ꯅꯪꯒꯤ ꯑ ꯅꯪꯒꯤ ꯊꯕꯛ ꯑꯃ ꯄꯥꯝꯃꯦꯕ ꯊꯕꯛ ꯑꯃ ꯄꯥꯝꯃꯤ ꯑꯩꯅ ꯍꯧꯖꯤꯛꯇꯁꯨ ꯑꯉꯥꯡꯗ ꯍꯥꯏꯔꯤꯁꯦ ꯅꯪꯅ ꯄꯥꯝꯃꯤꯕ ꯊꯕꯛꯁꯦ ꯑꯥ ꯃꯈꯣꯛ ꯑ ꯃꯀꯣꯛꯇꯩꯅ ꯃꯅꯤꯡꯒꯤ ꯑꯔꯣꯏꯕ ꯂꯣꯏꯁꯟꯐꯝ ꯅꯪꯅ ꯍꯟꯅꯨꯔꯀꯥꯟ ꯇꯣꯛꯑꯝꯗꯥꯏ ꯑꯗꯨꯋꯥꯏ ꯕꯨꯛꯇ ꯀꯔꯤ ꯀꯔꯤ ꯂꯩꯒꯦꯁꯦ ꯅꯪ ꯍꯥꯟꯅ ꯈꯪꯗꯣꯛꯑꯣ ꯑꯗꯨꯒ ꯅꯪꯒꯤ ꯊꯝꯃꯣꯏꯗꯨꯅ ꯄꯥꯝꯝꯕ꯭ꯔꯥ ꯄꯥꯝꯗꯕ꯭ꯔꯥ ꯌꯦꯡ ꯌꯦꯡꯉꯣ ꯁꯤ ꯍꯥꯟꯅ ꯍꯥꯏꯌꯦꯕ ꯑꯩꯅ ꯍꯥꯏꯕꯗ ꯃꯌꯥꯏꯗ ꯄꯥꯝꯕ ꯋꯥꯠꯄꯗꯒꯤ ꯅꯪ ꯍꯣꯠꯅꯕ ꯈꯤꯇꯪ ꯀꯩꯅꯣ ꯇꯧꯔꯛꯀꯅꯤ ꯊꯃꯣꯏ ꯁꯦꯡꯅ ꯄꯥꯝꯕꯗꯨ ꯑꯩꯅ ꯅꯪꯅ ꯊꯕꯛ ꯑꯃ ꯍꯥꯏꯔꯛꯑꯦ
ꯎꯝ
ꯑꯁ ꯊꯕꯛꯇꯣ ꯈꯔꯒꯤ ꯊꯕꯛꯇꯨꯒꯤ ꯈꯔ ꯅꯨꯡꯉꯥꯏꯕ ꯎꯕꯗꯨꯗ ꯄꯥꯝꯖꯔꯨꯔꯦ ꯑꯩꯒꯤ ꯑꯩꯒꯤ ꯑꯩꯒꯤ ꯑꯦꯝꯅꯤ ꯑꯩꯒꯤ ꯀꯩꯅꯣꯅꯦ ꯑꯩꯒꯤ ꯀꯩ ꯍꯥꯏꯇꯥꯔꯦ ꯑꯦꯝ ꯊꯝꯃꯕꯅꯦ ꯑꯣꯖꯥꯗ ꯑꯣꯖꯥꯅ ꯍꯪ ꯑꯩ ꯁꯤ ꯑꯣꯏꯅꯤ ꯍꯥꯏꯔꯒ ꯅꯪꯒꯤ ꯑꯦꯝ ꯀꯩꯅꯣ ꯍꯪꯀꯥꯟꯗ ꯑꯩꯅ ꯁꯤ ꯈꯨꯝꯗꯣꯏꯅꯤ ꯑꯗꯨ ꯀꯔꯤꯅꯣ ꯈꯪꯗꯕ ꯅꯪꯅ ꯑꯩꯉꯣꯟꯗ ꯍꯥꯏꯔꯛꯈꯤꯕꯗꯣ ꯅꯨꯡꯉꯥꯏꯕ ꯁꯔꯨꯛ ꯈꯛꯇꯅꯦꯕ ꯌꯥꯎꯗꯦ ꯑꯗꯨꯅ ꯍꯌꯦꯡ
ꯎꯝ
ꯑꯗꯨꯒꯤ ꯈꯨꯗꯣꯡꯆꯥꯥꯗꯕꯗꯨꯁꯨ ꯂꯩꯔꯛꯑꯦꯕ ꯂꯝꯕꯤꯁꯤꯀꯣ
ꯆꯨꯝꯃꯦ ꯅꯪ ꯍꯥꯏꯔꯤꯖꯣ ꯌꯥꯝ ꯑꯗꯨꯃꯥꯏꯅ ꯍꯥꯏꯒꯗꯥꯝ
ꯎꯝ ꯃꯊꯣꯛꯇꯩꯅ ꯑꯥ ꯃꯅꯤꯡꯒꯤ ꯑꯔꯣꯏꯕꯕꯥꯎ ꯈꯪꯗꯣꯛꯑ ꯃꯇꯨꯡꯗ ꯅꯪ ꯊꯃꯣꯏ ꯁꯦꯡꯅ ꯄꯥꯝꯕ꯭ꯔꯥ ꯄꯥꯝꯗꯕ꯭ꯔꯥ ꯍꯥꯏꯕꯗꯣ ꯑꯗꯨꯗꯣ ꯑꯣꯖꯥ ꯑꯃꯅꯗꯤ ꯍꯥꯏ ꯊꯃꯣꯏ ꯁꯦꯡꯅ ꯄꯥꯝꯃꯗꯤ ꯐꯪꯒꯅꯤ ꯊꯃꯣꯏ ꯁꯦꯡꯅ ꯄꯥꯝꯃꯗꯤ ꯐꯪꯒꯅꯤ ꯍꯥꯏꯌꯦ
ꯎꯝ
ꯊꯃꯣꯏ ꯁꯦꯡꯅ ꯄꯥꯝꯅꯕ ꯁꯤꯅ ꯁꯤꯅꯤ ꯍꯥꯏꯕꯗꯨꯒꯤ ꯍꯥꯏꯗꯤ ꯍꯤꯔꯝ ꯊꯕꯛ ꯊꯕꯛ ꯃꯈꯜ ꯃꯈꯜ ꯑꯥ ꯃꯁꯤꯡ ꯈꯪꯗꯉꯩ ꯂꯩꯔꯤꯅꯤ ꯑꯗꯨ ꯑꯗꯨ ꯂꯩꯗꯨꯒꯤ ꯑꯥ ꯑꯥ ꯁꯤꯅ ꯁꯤꯗꯩꯅ ꯁꯤꯐꯥꯎꯅ ꯁꯤ ꯑꯣꯏꯕ ꯈꯣꯠꯄ ꯑꯗꯣ ꯃꯣꯏꯅ ꯇꯥꯛꯏꯁꯦ ꯑꯩꯈꯣꯏꯅ ꯄꯥꯅꯤꯡꯅꯕꯅꯦ ꯍꯥꯏꯕꯒꯤ ꯍꯧꯖꯤꯛ ꯍꯧꯖꯤꯛꯀꯤ ꯌꯥꯅꯅ ꯌꯥꯅꯅꯕꯀꯣ ꯅꯨꯡꯉꯥꯏꯕ ꯅꯨꯡꯉꯥꯏꯕ ꯊꯕꯛꯇꯣ ꯈꯛꯇꯅꯦꯕ ꯅꯨꯡꯉꯥꯏꯕ ꯃꯑꯣꯡꯗꯨ ꯈꯛꯇꯅꯦꯕ
ꯎꯝ
ꯇꯥꯛꯢꯁꯦ ꯍꯥꯏꯅ ꯑꯩꯈꯣꯏꯅ ꯎꯕꯗ ꯁꯨꯝ ꯌꯦꯡꯖꯦꯕ
ꯎꯝ
ꯏꯌꯔꯁꯇꯦꯁꯦ ꯅꯨꯡꯉꯥꯏꯅ ꯎꯗ꯭ꯔꯣ ꯑꯗꯨꯝ ꯃꯣꯏꯒꯤꯗꯣ ꯑꯋꯥꯕ ꯄꯤꯊꯥꯟꯅ ꯄꯩꯔ ꯂꯩꯔꯤꯅꯦꯕ ꯢꯟꯈꯥꯠꯂꯛꯄ ꯑꯉꯥꯡ ꯑꯃꯒꯤꯗꯤ ꯃꯣꯏꯒꯤ ꯃꯪꯂꯥꯟ ꯑꯣꯏꯖꯗꯨꯢꯅꯦꯕ ꯑꯗꯨꯒꯤ ꯅꯨꯡꯉꯥꯏꯕꯗꯨ ꯈꯛ ꯎꯕꯗ
ꯎꯝ ꯃꯥꯔꯣ
ꯑꯗꯨꯗꯨ ꯐꯠꯇꯦꯕ ꯑꯋꯥꯕꯁꯨ ꯅꯨꯡꯉꯥꯏꯕꯁꯨ ꯄꯨꯂꯞ ꯇꯥꯛꯀꯗꯕ
ꯃꯥꯅꯦ ꯍꯥꯏꯗꯤ ꯃꯤꯑꯣꯏꯕꯁꯦ ꯁꯤꯗꯅꯤ ꯁꯣꯏꯅꯩꯁꯤꯡꯁꯦ
ꯍꯣꯏ
ꯑꯁꯦꯡꯕ ꯃꯁꯛꯇꯣ ꯐꯖꯅ ꯈꯪꯉꯀꯥꯟꯗ ꯆꯠꯀꯗꯕꯅꯦꯕ ꯂꯝꯕꯤꯁꯦ ꯑꯗꯨꯅ ꯑꯩ ꯑꯉꯥꯡꯈꯩꯗ ꯍꯥꯏꯔꯤꯁꯦ ꯃꯣꯏꯅ ꯀꯩꯅꯣꯝ ꯍꯪꯉꯛꯀꯗꯣꯏꯅꯦꯕ ꯍꯥꯏꯗꯤ ꯁꯨꯃꯥꯏꯅ ꯆꯪꯅꯤꯡꯕꯒꯤ ꯂꯝꯕꯤ ꯑꯃ ꯑꯗꯒꯤ ꯊꯕꯛ ꯑꯃ ꯍꯪꯉꯛꯀꯗꯣꯏꯅꯦꯕ ꯑꯗꯨ ꯅꯪ ꯁꯤꯁꯦ ꯅꯪ ꯁꯤꯁꯦ ꯇꯧꯔꯒ ꯅꯪ ꯋꯥꯈꯜꯗꯒꯤ ꯀꯩꯅꯣ ꯅꯪꯅ ꯇꯧꯅꯤꯡꯉꯤꯁꯦ ꯍꯥꯟꯅ ꯍꯪꯉꯦꯕ ꯑ ꯁꯤꯁꯤꯅ ꯀꯗꯥꯏꯐꯥꯎ ꯑ ꯃꯥꯅ ꯇꯧꯕ ꯌꯥꯕꯗꯣ ꯍꯥꯏꯔꯦ ꯍꯥꯏꯗꯤ ꯁꯨꯃꯥꯏꯅ ꯊꯕꯛ ꯁꯦꯟꯇ꯭ꯔꯦꯜꯒꯤ ꯑꯣꯏꯅ ꯂꯥꯛꯄ ꯀꯥꯟꯗ ꯑꯃ ꯂꯩꯔꯦ ꯑꯗꯨ ꯇꯥꯔꯒꯗꯤ ꯑꯩꯈꯣꯏ ꯁꯤ ꯑꯩꯈꯣꯏ ꯑꯩꯈꯣꯏ ꯂꯩꯕꯥꯛꯁꯤ ꯑꯩꯈꯣꯏ ꯀꯩꯅꯣ ꯏꯁꯇꯦꯠꯁꯤꯒꯤ ꯑꯣꯏꯅꯗꯤ ꯌꯥꯝ ꯄꯥꯛꯅ ꯀꯧꯕ ꯋꯥꯠꯂꯦ ꯈꯣꯠꯂꯦ ꯑꯩꯅ ꯈꯪꯕꯗꯣ ꯑꯗꯨꯃꯥꯏꯅ ꯍꯥꯏꯗꯤ ꯈꯤꯇꯪ ꯍꯪꯉꯛꯏꯕ ꯄꯣꯠꯇꯣ ꯑꯉꯥꯡꯅꯗꯤ ꯈꯪꯗꯕꯩꯅꯦꯕ ꯑꯗꯨꯅ ꯑꯩꯅ ꯈꯤꯇꯪ ꯊꯤꯖꯤꯟꯕꯤꯔꯒ ꯑꯩꯅꯗꯤ ꯈꯔꯗꯤ ꯍꯥꯟꯅ ꯆꯠꯂꯨꯔ ꯍꯥꯏꯗꯤ ꯃꯣꯏꯗꯒꯤ ꯈꯔꯗꯤ ꯍꯥꯟꯅ ꯍꯤꯡꯉꯛ ꯑꯕꯅꯤꯅ ꯑꯩꯉꯣꯟꯗ ꯈꯪꯉꯝꯅꯦꯅ ꯍꯪꯉꯛꯏꯅꯦꯕ ꯍꯧꯖꯤꯛ ꯇꯤ ꯆꯥꯎꯈꯠꯂꯝꯅꯤꯅ ꯊꯤꯕ ꯈꯣꯠ ꯌꯥꯏꯗꯅ ꯑꯗꯨꯃꯥꯏꯅ ꯊꯤꯕꯤꯔꯒ ꯍꯥꯏꯕꯤꯕ
ꯍꯣꯏ ꯍꯩꯇꯕꯅꯤ ꯑꯩꯅ ꯑꯍꯥꯟꯕ ꯑꯩ ꯇꯨ ꯊꯥꯎꯖꯟ ꯇ꯭ꯋꯦꯟꯇꯤ ꯐꯣꯔ ꯐꯥꯎ ꯍꯩꯇꯦ ꯊꯤꯕ
ꯍꯩꯇꯦꯕ ꯑꯁꯦꯡꯕ ꯀꯩꯅꯣꯒꯤ ꯑꯍꯟ ꯑꯃ ꯑꯍꯜ ꯑꯃ ꯂꯝ ꯑꯃꯗ ꯑꯍꯟ ꯑꯃꯅ ꯐꯅ ꯇꯥꯛꯄꯤꯔꯝꯃꯦ ꯅꯪ ꯁꯤꯗꯩꯅ ꯁꯤꯟꯅ ꯁꯤꯅꯤ ꯁꯨꯃꯅ ꯊꯤꯌꯨ ꯈꯣꯠꯂꯣ ꯍꯥꯏꯕꯗꯩꯗꯤ ꯍꯥꯏꯗꯤ ꯍꯥꯟꯅꯗꯒꯤ ꯑꯗꯨꯃꯥꯏꯅ ꯊꯤꯕ ꯈꯣꯠꯄꯁꯤꯗꯤ ꯌꯥꯝ ꯇꯟꯗꯦꯕ ꯃꯤ ꯑꯃ ꯑꯣꯏꯌꯦꯕ ꯑꯩꯖꯝ ꯊꯥꯕ ꯑꯣꯏꯔꯁꯨ ꯀꯩ ꯍꯥꯏꯇꯥꯔꯦ ꯀꯣꯏꯁꯟꯒꯁꯦ ꯑꯣꯖꯥꯅ ꯑꯣꯖꯥꯅ ꯏꯝꯄꯣꯔꯇꯦꯅꯤ ꯁꯤꯅ ꯈꯔ ꯍꯦꯟꯅ ꯏꯝꯄꯣꯔꯇꯦꯟꯅꯤꯒꯥꯏꯅ ꯄꯤꯕꯁꯦ ꯀ꯭ꯂꯥꯁ ꯁꯤꯛꯁ ꯀꯩꯅꯣꯗ ꯇꯝꯃꯦꯕ ꯑꯩꯁꯦ ꯈꯤꯇꯪ ꯀꯦꯊꯣꯂꯤꯛꯇ ꯇꯝꯃꯦ ꯑꯗꯨꯅ ꯃꯣꯏ ꯀꯃꯟ ꯀꯣꯏꯁꯟ ꯉꯥꯛ ꯆꯦꯞꯇꯔꯗ ꯄꯤꯊꯣꯛꯑꯕ ꯀꯩꯅꯣ ꯇꯧꯕꯤ
ꯑꯣ ꯍꯥꯟꯅ ꯄꯣꯊꯣꯛꯑꯣꯗꯣ
ꯇꯔ ꯑꯍꯨꯝ ꯃꯔꯤ ꯇꯧꯔꯒ ꯁꯤꯗꯩ ꯑꯍꯥꯟꯕ ꯑꯍꯥꯝꯕ ꯄꯩꯈꯥꯒꯤ ꯁꯤꯗꯩ ꯇꯧꯅꯤ ꯑꯁꯤ ꯇꯧꯅꯤ ꯍꯥꯏꯔꯒ
ꯑꯣ
ꯈꯔ ꯄꯥꯁ ꯆꯨꯝꯉ ꯃꯤ ꯑꯃꯅꯤꯈꯛ ꯇꯧꯕꯅꯤꯅ ꯑꯩꯈꯣꯏ ꯀ꯭ꯂꯥꯁꯀꯤ ꯇ ꯉꯝꯅꯗꯕꯅꯦꯕ ꯑꯗꯨꯗ ꯑꯩꯅ ꯑꯩꯅ ꯇꯧꯗꯣꯏꯁꯤꯅ ꯀꯣꯏꯁꯟꯁꯦ ꯃꯔꯨ ꯑꯣꯏꯕ ꯑꯣꯖꯥꯅ ꯃꯔꯨ ꯑꯣꯏꯔꯦꯅ ꯄꯤꯔꯝꯕꯗꯨꯗꯒꯤ ꯑꯃꯨꯛ ꯑꯩꯅ ꯑꯃꯨꯛ ꯃꯔꯨ ꯑꯣꯏꯕ ꯀꯥꯏꯗ ꯈꯜꯂꯒꯀꯣ ꯌꯥꯝ ꯇꯧꯒꯜꯂꯦꯕꯅꯕ ꯑꯗꯨꯒꯨꯝꯕꯥ ꯊꯤꯕꯁꯦ ꯌꯥꯝ ꯇꯟꯗꯦꯕ ꯑꯗꯨ ꯄꯥꯕ
ꯍꯩꯕ ꯗꯔꯀꯥꯔ ꯑꯣꯏꯔꯝꯃꯦ ꯍꯧꯖꯤꯛꯁꯦꯀꯣ
ꯍꯣꯠꯅꯕꯅ ꯇꯟꯕꯥ ꯑꯗꯣ ꯍꯧꯖꯤꯛꯀꯤ ꯑꯣꯏꯅ ꯃꯅꯤꯡꯋꯥꯏꯁꯤꯗꯗꯤꯀꯣ ꯑꯩꯅ ꯍꯣꯠꯅꯔꯛꯏꯁꯤꯗꯗꯤ ꯑꯗꯨꯒꯨꯝꯕ ꯊꯤꯖꯤꯟꯕꯁꯦ ꯈꯤꯇꯪꯗꯤ ꯃꯔꯨ ꯑꯣꯏ ꯂꯩꯔꯝꯃꯦꯀꯣ
ꯎꯝ ꯎꯝ ꯎꯝ ꯎꯝ ꯑꯗꯨ ꯌꯥꯝ ꯃꯔꯨ ꯑꯣꯏꯔꯝꯃꯦꯕ ꯑꯩꯈꯣꯏꯁꯨ ꯑꯉꯥꯡ ꯑꯣꯏꯔꯤꯉꯩꯗꯥ ꯈꯪꯗꯦ ꯀꯣꯂꯦꯖ ꯂꯣꯝꯗꯥꯏꯗ ꯈꯇꯪ ꯍꯥꯏꯗꯤ ꯑꯣꯖꯥꯅ ꯍꯥꯏ ꯎꯝ ꯑꯩꯈꯣꯏꯅ ꯄꯥꯏꯅꯦ ꯄꯪꯕꯥ ꯄꯥꯕꯁꯨ ꯌꯥꯗꯦ ꯃꯃꯥꯡꯗ ꯀꯩ ꯀꯣꯏꯁꯟ ꯍꯪꯒꯦ ꯑꯗꯨꯏ ꯃꯃꯥꯡꯗ ꯀꯩ ꯀꯣꯏꯁꯟ ꯍꯪꯒꯦ ꯁꯨꯝ ꯌꯦꯡꯉꯣ ꯑꯗꯨꯒ ꯍꯟꯗꯛꯅ ꯑꯃꯨꯛ ꯀꯔꯤ ꯀꯣꯏꯁꯟ ꯂꯥꯛꯀꯗꯒꯦ ꯍꯥꯏꯕꯗꯣ ꯈꯪꯉꯛꯀꯅꯤ ꯇꯣꯏꯅ ꯇꯣꯏꯅ ꯅꯩꯅꯔꯒ ꯍꯥꯏꯗꯤ ꯑꯩꯈꯣꯏꯗ ꯃꯥꯅ ꯄꯥꯎꯇꯥꯛ ꯄꯤꯔꯛꯇꯧ ꯅꯠꯇꯦꯕ ꯃꯥ ꯃꯁꯥꯅ ꯇꯧꯈꯤꯕꯗꯣ ꯑꯩꯈꯣꯏ ꯍꯧꯖꯤꯛꯀꯤ ꯑꯣꯖꯥꯁꯤ ꯅꯍꯥꯅꯦꯕꯀꯣ ꯃꯥꯒꯤ ꯃꯇꯝ ꯈꯔꯒꯤ ꯑꯩꯈꯣꯏ ꯁꯤꯗ ꯑꯩꯈꯣꯏꯒꯤꯗꯨꯗ ꯄꯨꯕ ꯂꯥꯛꯄ ꯍꯥꯏꯇꯥꯔꯦꯅꯦ ꯑꯣꯖꯥ ꯑꯃ ꯃꯥꯒꯤ ꯍ ꯃꯥꯏ ꯁꯦꯅꯤꯌꯔꯅ ꯊꯥꯔꯛꯄ ꯑꯗꯨꯗꯥ ꯃꯥꯅꯥ ꯃꯥꯖꯦ ꯑ ꯃꯥ ꯑꯦꯛꯖꯥꯝ ꯑꯃ ꯃꯥꯏ ꯄꯥꯛꯈꯤꯕ ꯍꯥꯏꯇꯥꯔꯦꯅꯦ ꯑꯍꯥꯟꯕ ꯊꯥꯕꯗ ꯃꯥꯖꯧ ꯄꯥꯅꯕ ꯍꯣꯠꯅꯕ ꯑꯗꯨꯅ ꯅꯣꯡꯃꯗ ꯄꯨꯡ ꯑꯁꯨꯛ ꯄꯥꯏ ꯃꯥ ꯍꯥꯏ ꯑꯗꯨꯗ ꯃꯥ ꯃꯃꯤꯠ ꯁꯣꯛꯈꯤꯕꯅꯦꯅ ꯑꯅꯣꯞꯀꯁꯦ ꯌꯥꯝ ꯊꯥꯏꯌꯦꯕ ꯃꯥꯒꯤ ꯑꯅꯣꯞꯇꯣ ꯑꯗꯨꯒ ꯑꯗꯨꯃꯥꯏꯅ ꯍꯥꯏꯌꯦ ꯑꯗꯨꯒ ꯑꯥ ꯑꯗꯨꯗ ꯃꯥꯅ ꯄꯥꯕꯒꯤ ꯃꯑꯣꯡꯁꯦ ꯃꯥ ꯃꯁꯥꯅ ꯇꯧꯔꯛꯈꯤꯕꯗꯣ ꯍꯥꯏꯗꯤ ꯑꯗꯨ ꯇꯧꯅꯦꯅ ꯑꯩꯈꯣꯏꯗ ꯗꯥꯏꯔꯦꯛ ꯍꯥꯏꯕ ꯅꯠꯇꯦ ꯑ ꯀꯣ ꯑꯃꯥꯏꯅ ꯍꯦꯛꯇ ꯎꯝ ꯍꯥꯏꯕ ꯅꯠꯇꯕꯤꯗ ꯃꯁꯥꯗ ꯑꯣꯏꯅ ꯃꯥꯅ ꯇꯧꯕ ꯉꯝꯒꯤꯕꯗꯣ ꯑꯗꯨꯗꯣ ꯄꯜꯂ ꯍꯥꯏꯕ ꯍꯥꯏꯕꯗꯒꯤ ꯑꯩꯈꯣꯏꯗꯖꯨ ꯌꯥꯝꯅ ꯊꯧꯅꯥ ꯑꯣꯏꯍꯧꯕꯗꯣ ꯑꯗꯒꯤ ꯑꯣ ꯆꯨꯝ ꯃꯥꯜꯂꯦꯅꯦ ꯍꯥꯏꯗꯤ ꯋꯥꯈꯟꯗ ꯑꯗꯨꯝ ꯀꯥꯎꯗꯕꯤ ꯂꯩꯍꯧꯏꯗꯅ ꯃꯥꯅ ꯁꯨꯃꯥꯏ ꯍꯥꯏꯒꯤꯕ ꯆꯩꯒꯤꯗꯤ ꯑꯗꯨꯝ ꯉꯁꯤꯕꯧꯗꯗꯤ ꯑ ꯀꯩ ꯂꯥꯛꯄ ꯌꯥꯏ ꯑꯗꯨꯃꯥꯏꯅ ꯑꯗꯨꯝ ꯊꯤꯖꯤꯟꯕ ꯍꯧꯔꯦꯕ ꯃꯃꯥꯡ ꯃꯃꯥꯡꯗꯒꯤ ꯇꯧꯕ ꯅꯠꯇꯦꯕ ꯑꯗꯨꯃꯥꯏꯅ ꯑꯗꯨꯅ ꯆꯥꯎꯈꯠꯂꯛꯄꯩꯖꯤꯖꯗꯤ ꯁꯨꯝꯕ ꯃꯌꯥꯝ ꯊꯦꯡꯅꯔꯛꯄꯒꯤ ꯑꯦꯛꯖꯥꯝ ꯎꯝ ꯆꯥꯡꯌꯦꯡꯁꯤꯡꯁꯦ ꯌꯥꯝ ꯅꯩꯅꯕ ꯑꯝ ꯆꯪ ꯂꯩꯔꯝꯃꯦ ꯃꯃꯥꯡ ꯃꯃꯥꯡꯗꯅ ꯀꯩꯀꯩ ꯍꯪꯈꯤꯕ ꯑꯗꯒꯤ ꯑꯗꯨꯗꯤ ꯁꯤ ꯍꯪꯒꯤ ꯇꯥꯔꯗꯤ ꯍꯟꯗꯛꯅ ꯁꯤ ꯂꯥꯛꯄ ꯌꯥꯏ ꯀꯥꯏꯅ ꯈꯟꯗꯣꯛꯆꯕꯗꯣ
ꯎꯝ
ꯑꯗꯨ ꯌꯥꯝ ꯍꯩꯕ ꯃꯔꯨ ꯑꯣꯏꯔꯝꯃꯦ
ꯃꯔꯨ ꯑꯣꯏꯌꯦ
ꯃꯤꯅꯤꯠ ꯀꯌꯥ ꯁꯨꯨꯕꯅꯣ
ꯀꯛꯇ꯭ꯔꯖꯥꯠꯂꯣꯅꯦ ꯑꯩꯁ
ꯂꯣꯏꯗꯣꯔꯕ
ꯎꯝ